ꯑꯣ ꯍꯜꯂꯣ ꯍꯜꯂꯣ
ꯍꯜꯂꯣ
ꯇꯕ꯭ꯔꯣ
ꯇꯥꯔꯦ ꯍꯣꯏ
ꯑꯣ ꯌꯥꯝ ꯅꯨꯡꯉꯥꯏꯔꯤꯀꯣ
ꯅꯨꯡꯉꯥꯏꯔꯦ ꯍꯣꯏ ꯅꯪꯗꯤ
ꯑꯩꯁꯨ ꯅꯨꯡꯉꯥꯏꯔꯤ
ꯑꯣ ꯀꯔꯤ ꯇꯧꯔꯤꯅꯣ
ꯑꯥ ꯍꯧꯖꯤꯛ ꯈꯛꯇꯪ ꯋꯥꯛꯀꯤꯡ ꯆꯦꯟꯕ ꯂꯣꯏꯔꯒ
ꯑꯦꯁ ꯍꯧꯖꯤꯛꯁꯦ ꯌꯥꯝ ꯉꯜꯂꯤꯗ
ꯉꯟꯕꯅꯦ ꯍꯧꯖꯤꯛ ꯅꯣꯡ ꯑꯃꯨꯛ ꯆꯨꯔꯛꯑꯗꯤ
ꯑꯣ ꯍꯣꯏꯌꯦ ꯅꯣꯡ ꯃꯪꯉꯦ
ꯅꯣꯏꯗꯁꯨ ꯃꯣꯡ ꯎꯡ ꯃꯪꯕꯔꯣ
ꯃꯪꯉꯦ ꯇꯥꯔꯛꯇꯧ ꯃꯥꯜꯂꯦ
ꯑꯗꯨꯗꯤ ꯁꯦꯝ ꯋꯥꯔꯜꯗ ꯑꯣꯏꯕꯖꯥꯠꯅꯤꯅꯦ
ꯑꯣꯏꯕ ꯃꯥꯂꯦ ꯍꯣꯏ
ꯁꯣꯝꯗꯤ ꯀꯔꯤ ꯇꯧꯕꯤꯔꯤꯒꯦ
ꯀꯔꯤꯁꯨ ꯇꯧꯗꯦ ꯐ꯭ꯔꯤꯗ ꯑꯗꯨꯝ ꯂꯩꯌꯦ
ꯐ꯭ꯔꯤꯗ ꯑꯗꯨꯝ ꯂꯩꯕ꯭ꯔꯣ
ꯎꯝ
ꯑꯣ
ꯅꯪꯗꯤ
ꯑꯗꯨꯝ ꯃꯔꯛ ꯃꯔꯛꯇ ꯐ꯭ꯔꯤ ꯃꯔꯛ ꯃꯔꯛꯇ ꯐ꯭ꯔꯤ ꯅꯠꯇꯕ ꯑꯗꯨꯝ ꯃꯇꯝ ꯂꯦꯟꯕ
ꯐꯩ ꯐ꯭ꯔꯤ ꯂꯩꯃꯟꯗꯅ ꯕꯣꯔꯤꯡ ꯌꯥꯝ ꯆꯨꯋꯦ
ꯎꯝ ꯐ꯭ꯔꯤ ꯂꯩꯃꯜꯂꯁꯨ ꯑꯗꯨꯝ ꯂꯩꯕ ꯅꯨꯡꯉꯥꯏꯇꯗꯅ ꯖꯣꯒꯤꯡꯒꯨꯝꯕ ꯑꯗꯨꯝ ꯍꯦꯛ ꯍꯦꯛ ꯆꯠꯊꯣꯛꯑꯣ ꯁꯣꯝꯁꯨ ꯀꯩꯅꯣ
ꯔꯨꯝꯗꯒꯤ ꯃꯄꯥꯟ ꯊꯣꯛꯅꯤꯡꯗꯔꯦꯅꯦ
ꯑꯁ ꯑꯗꯨꯗꯤ ꯀꯥꯆꯤꯟꯗ ꯂꯩꯔꯗꯤ ꯂꯣꯏ ꯄꯣꯝꯈꯤꯅꯤꯀꯣ
ꯔꯨꯝꯗ ꯂꯩꯔꯁꯨ ꯅꯨꯄꯤꯅꯤꯅ ꯂꯩꯁꯥꯕꯤꯅꯤꯅ ꯐꯤꯒꯔ ꯁꯦꯝꯗꯕ ꯌꯥꯗꯦꯅ ꯐꯤꯒꯔꯁꯨ ꯀꯟꯅ ꯁꯦꯝꯕ
ꯔꯨꯝ ꯃꯅꯨꯡꯗ ꯐꯤꯒꯔ ꯁꯦꯝꯕ ꯖꯥꯠꯁꯤꯗꯤ ꯌꯥꯏ ꯌꯥꯏ ꯑꯗꯨꯁꯨ
ꯁꯦꯝꯃꯤꯅꯦ ꯀꯩꯅꯣ ꯔꯨꯝ ꯃꯅꯨꯡꯁꯤꯗ ꯆꯦꯟꯕ ꯆꯣꯡꯕ ꯔꯨꯝ ꯃꯅꯨꯡꯗ ꯈꯛꯇ ꯑꯣꯏꯔꯁꯨ ꯑꯦꯛꯁꯔꯁꯥꯏꯁ ꯇꯧꯕ ꯖꯨꯝꯕꯥ ꯉꯥꯍꯛ ꯇꯧꯕ
ꯎꯝ ꯎꯝ ꯎꯝ
ꯑꯁꯤꯅꯤ ꯔꯤꯜꯁ ꯈꯔ ꯅꯝꯕ ꯑꯗꯨꯁꯨ ꯑꯦꯛꯁꯔꯁꯥꯏꯁꯅꯤꯗꯅ
ꯐꯩꯗ ꯑꯗꯨꯒꯤ ꯑꯦꯔꯣꯕꯤꯛꯀ ꯀꯔꯤ ꯀꯔꯤ ꯖꯨꯝꯕꯥꯗꯣ ꯏꯁꯩ ꯊꯥꯒꯥꯏꯔꯒ ꯅꯤꯛꯁꯨ ꯅꯤꯛ ꯈꯥꯏꯕ ꯏꯁꯥꯁꯨ ꯐꯕ ꯀꯣ
ꯎꯝ ꯍꯨꯃꯥꯡ ꯇꯥꯍꯜꯂꯗꯤ ꯏꯁ ꯏꯁꯥꯗꯣ ꯃꯄꯥꯟ ꯊꯣꯛꯇ꯭ꯔꯁꯨ ꯑꯗꯨꯝ ꯐ꯭ꯔꯦꯁꯇꯤ ꯑꯣꯏꯕꯅꯦ
ꯍꯣꯏ ꯍꯣꯏ ꯅꯨꯡꯗꯥꯡꯗꯅ ꯑꯗꯨꯝ ꯆꯥꯛ ꯈꯔ ꯂꯧꯈꯠꯂꯅꯤ
ꯍꯣꯏ ꯆꯣꯡꯕꯤꯔꯕꯅꯤꯅ ꯆꯥꯛ ꯑꯗꯨꯝ ꯂꯧꯈꯠꯄ ꯇꯥꯔꯦ
ꯑꯗꯨꯅꯦ ꯑꯗꯨꯅꯦ ꯆꯥꯛꯅ ꯃꯔꯨꯅꯤ
ꯎꯝ ꯑꯩꯈꯣꯏꯗꯤ ꯆꯥꯛ ꯈꯤꯇꯪ ꯍꯟꯊꯔꯕ ꯏꯅꯔꯖꯤꯗꯨꯝ ꯄꯠꯂꯦ
ꯍꯣꯏ ꯑꯗꯨꯅꯦ ꯆꯥꯛ ꯆꯥꯕ ꯃꯤꯅꯤꯅ ꯑꯩꯈꯣꯏꯗꯤ ꯇꯟ ꯆꯥꯗꯕꯅꯤꯅꯀꯣ
ꯉꯁꯤ ꯀꯔꯤ ꯀꯔꯤ ꯊꯕꯛ
ꯍꯜꯂꯣ ꯑꯣ ꯑꯣ ꯀꯔꯤ ꯍꯥꯏꯕ ꯍꯧꯖꯤꯛꯀꯤꯗꯣ
ꯅꯪꯗꯤ ꯉꯁꯤ ꯀꯔꯤ ꯀꯔꯤ ꯊꯕꯛ ꯇꯧꯈ꯭ꯔꯒꯦ ꯀꯔꯤ
ꯑꯩ ꯉꯁꯤ ꯕꯣꯜ ꯌꯦꯡꯕꯅꯤꯅ ꯊꯦꯡꯅꯗꯤ ꯍꯧꯒꯠꯈ꯭ꯔꯦ ꯉꯁꯤꯁꯦ ꯕꯣꯜ ꯌꯦꯡꯕꯗꯒꯤ ꯑꯍꯤꯡꯗꯤ ꯇꯨꯝꯗ꯭ꯔꯦ ꯑꯌꯨꯛꯇꯅ ꯇꯨꯝꯕ ꯇꯥꯕ꯭ꯔꯣ ꯍꯜꯂꯣ ꯇꯥꯗꯕ꯭ꯔꯣ